ꯍꯜꯂꯣ ꯑꯥꯎ ꯇꯥꯏꯌꯦ ꯇꯧꯔꯝꯕ꯭ꯔꯣ
ꯎꯝ ꯐꯝꯃꯤ ꯐꯝꯃꯨꯡꯗꯦ
ꯎꯝꯝ ꯆꯥꯏꯅ ꯇꯣ꯭ꯔ
ꯊꯧꯟꯔꯤꯗ
ꯎꯝ ꯎ ꯌꯨꯝꯗ ꯂꯩꯇꯦꯜ ꯊꯣꯡꯉꯦ
ꯑꯣ ꯊꯕꯛ ꯆꯠꯄ꯭ꯔꯥ
ꯑꯥ ꯊꯕꯛ ꯆꯠꯂ ꯀꯩꯅꯣ ꯍꯣꯁꯄꯤꯇꯥꯜꯗ ꯂꯩꯔꯕꯅꯤꯗ
ꯑꯣ
ꯑꯩꯈꯣꯏ ꯄꯣꯕꯅ ꯍꯥꯥ
ꯀꯔꯤ ꯊꯕꯛ ꯅꯔꯁꯂ ꯗꯣꯛꯇꯔ ꯏꯆꯦꯁꯦ
ꯅꯠꯇꯦ ꯅꯠꯇꯦ ꯀꯩꯅꯣ ꯇꯧꯕꯧꯕ ꯏꯕꯣ ꯇꯣ ꯅꯥꯕ ꯑꯗꯨꯗꯒꯤ ꯑꯃ ꯊꯥꯡꯕ ꯅꯥꯕ ꯆꯠꯄꯅꯦꯗ
ꯎꯝ ꯎ
ꯑ ꯑꯁ ꯑꯅꯥꯕꯁꯨ ꯎꯝ ꯆꯥꯗ꯭ꯔꯦ
ꯎꯝ
ꯅꯥꯕ ꯁꯥꯟꯅꯕ ꯆꯠꯄ꯭ꯔꯥ ꯍꯥꯏꯕꯕꯨ ꯅꯥꯔ ꯍꯟꯗꯧꯔꯦ
ꯑ
ꯍ ꯋꯦꯗꯔꯗ ꯍꯥꯏꯗꯤ ꯑꯃꯨꯛ ꯁꯥꯒꯅꯤ ꯑꯃꯨꯛ ꯏꯪꯒꯅꯤ ꯑꯗꯩ ꯁꯥꯃꯟꯕꯒꯤ ꯑꯃꯨꯛ ꯏꯁꯤꯡ ꯊꯛꯄ ꯑꯗꯒꯤ ꯑꯃꯨꯛ ꯐꯦꯟ ꯃꯈꯥꯗ ꯑꯗꯨꯝ ꯂꯩꯕꯒꯤ ꯌꯥꯗ꯭ꯔꯦ ꯂꯧꯊꯣꯛꯀ ꯇꯔꯦ
ꯎꯝ ꯀꯩꯅꯥꯕꯒꯦꯔ
ꯃꯥꯗꯣ ꯂꯪꯁꯇꯣ ꯃꯣꯠꯄꯀꯣ ꯑꯗꯨꯗꯤ ꯁꯣꯔ ꯍꯣꯠꯕꯣꯟꯗ ꯋꯥꯕ ꯃꯥꯗ
ꯑ
ꯑ ꯍꯥꯟꯅꯁꯨ ꯑꯗꯨꯝ ꯆꯥꯛꯈꯥꯎꯁꯨ ꯑꯗꯨꯝ ꯅꯥꯕꯅꯦꯕꯃꯥꯗ ꯑꯗꯒꯤ ꯆꯥꯗꯕꯒꯤ ꯒ꯭ꯁꯇ꯭ꯔꯤꯛ ꯐꯣꯝ ꯇꯧꯕꯒꯤꯀ ꯑꯗꯒꯤ ꯑꯃꯨꯛ ꯂꯪꯁꯇ ꯀꯩꯅꯣ ꯇꯧꯈ꯭ꯔꯕ ꯃꯩꯀꯨꯞꯅꯨꯡꯉꯥꯏꯕꯒꯤ ꯃꯣꯠꯄꯒꯤ ꯑꯗꯨꯒꯤ ꯑꯅꯤꯗꯨꯣ ꯄꯥꯔꯒ ꯈꯠꯅꯕ ꯈꯥ ꯃꯣꯏꯒꯤ ꯁꯣꯔꯗ ꯐꯨꯒꯠꯂꯛꯄ ꯍꯥꯏꯇꯥꯔꯦ ꯑꯗꯨꯒꯤ ꯑꯣꯛꯁꯤꯖꯦꯟ ꯒꯥ ꯂꯦ
ꯑꯣ
ꯑ ꯏꯗꯣꯝꯆꯥ ꯂꯩꯍꯧꯕꯅꯦ ꯑꯩ ꯑꯁ ꯑꯩ ꯉꯥꯏꯍꯥꯛꯇꯪ ꯃꯄꯥꯟꯗ ꯊꯣꯛꯑꯒꯦ ꯁꯤꯗ ꯈꯥꯛ ꯉꯝꯗ꯭ꯔꯦ ꯁꯥꯕꯅ ꯂꯥꯕꯀꯔ ꯃꯄꯥꯥꯗ ꯊꯔꯥ ꯑꯋꯥꯄꯅꯦ ꯁꯥꯏ ꯅꯨꯡꯁꯥꯁꯤꯁꯨ ꯅꯨꯡꯁꯥ ꯊꯣꯛꯇ꯭ꯔꯁꯨ ꯁꯥꯕꯅꯝ ꯆꯥꯛꯅꯕꯗꯤ ꯌꯥꯗ꯭ꯔꯦ
ꯎꯪ ꯉꯁꯤ ꯅꯨꯡꯁꯥ ꯊꯣꯛꯣꯛꯇꯧ ꯃꯥꯜꯂꯤꯦꯗ
ꯎꯝ ꯅꯨꯡꯁꯥꯕꯨꯗꯤ ꯊꯣꯛꯇ꯭ꯔꯤꯕꯣ ꯍꯧꯖꯤꯛꯁꯦ ꯈꯔ
ꯑꯥ
ꯑꯗꯨꯝ ꯑꯝ ꯆꯥꯛꯅꯕꯗꯣ ꯄꯁꯥ
ꯍꯣꯏ
ꯑ
ꯆ ꯆꯥꯛ ꯆꯥꯗ꯭ꯔꯤ ꯍꯥꯏꯕ꯭ꯔꯥ
ꯑꯥ ꯆꯥꯖ꯭ꯔꯔꯤ ꯆꯥꯛꯏꯅꯦ ꯍꯣꯏ ꯑꯣꯏꯅ ꯄꯨꯔꯛꯀꯅꯤ ꯑꯃꯨꯛ
ꯑꯣ ꯑꯣ
ꯎꯝ
ꯎ
ꯀꯔꯤ ꯀꯔꯤ ꯍꯣꯠꯅꯔꯤꯅꯗꯤ
ꯑꯩ ꯑꯩꯁꯦ ꯀꯣꯂꯦꯖꯁꯨ ꯀꯥꯔꯤ ꯀꯩꯅꯣ ꯀꯣꯆꯤꯡꯁꯨ ꯂꯧꯔꯤ ꯊꯕꯛꯁꯨ ꯇꯧꯋ
ꯑ ꯀꯔꯤ ꯀꯣꯆꯤꯡ ꯇꯧꯕ
ꯑꯦꯁ ꯑꯦꯁ ꯀ ꯦꯡꯀꯤ ꯌꯦ
ꯑꯣ ꯍꯅꯦ ꯀꯟꯅꯣꯅꯣ
ꯑ ꯅꯪꯖꯦ
ꯑꯩꯕꯨꯗꯤ ꯑꯣꯖꯥ ꯑꯣꯏꯔꯤꯦꯗ
ꯑꯣ ꯄ꯭ꯔꯥꯏꯚꯦꯠꯀꯤꯔꯥ
ꯑ ꯄꯔꯝꯕꯦ
ꯎꯝ ꯀꯔꯤ ꯁꯕꯖꯦꯛꯇ ꯂꯧꯕ꯭ꯔꯥ
ꯁꯞꯖꯦꯛꯁꯦꯗꯤ ꯁꯒꯣꯔꯦ ꯃꯦꯊꯁ ꯀꯨꯝꯕꯗꯨꯅ ꯑ ꯃꯅꯤꯄꯨꯔꯤ ꯂꯧꯋꯦ ꯑꯌꯥꯝꯕꯅ ꯃꯅꯤꯄꯨꯔ ꯂꯧꯋꯦ
ꯑꯣ
ꯍꯥꯟꯅꯗꯤ ꯃꯦꯠꯁꯁꯨ ꯍꯤꯟꯗꯤꯁꯨ ꯂꯧꯔꯝꯕꯅꯦꯕꯀꯣ ꯗ ꯑꯣꯖꯥ ꯑꯃꯗ ꯇꯣꯛꯈꯤꯕꯒꯤ ꯃꯥꯒꯤ ꯁꯕꯖꯦꯛꯇꯣ ꯁꯨꯝ ꯀꯩꯅꯣ ꯇꯧꯅꯤꯡꯉꯥꯏꯒꯤꯗꯃꯛꯇ ꯃꯦꯟ ꯑꯣꯏꯅ ꯃꯅꯤꯄꯨꯔꯤꯗꯣ ꯑꯩ ꯑꯣꯏꯅ ꯄꯥꯏꯈ꯭ꯔꯣ ꯍꯥꯏꯕꯒꯤ ꯃꯅꯤꯄꯨꯔꯤ ꯅ
ꯃꯩꯇꯩ ꯃ ꯌꯥ ꯀꯂ
ꯑ ꯃꯥꯏ ꯇꯃꯦ
ꯎꯝ
ꯍ
ꯑꯃ ꯄꯥꯎ ꯈꯪꯗꯦ
ꯎꯝ ꯍꯤꯟꯗꯤ ꯍꯤꯟꯗꯤꯗꯒꯤꯗꯤꯀꯣ ꯃꯩ ꯇꯃꯦꯌꯦꯛꯅ ꯈꯌꯥ ꯂꯥꯛꯑꯦ ꯍꯤꯟꯗꯤꯗꯤ ꯑꯁ ꯀꯥꯔ ꯏꯀꯥꯔ ꯀꯔꯤ ꯀꯔꯥ ꯃꯌꯥꯝꯅꯦꯕꯗꯤ ꯌꯥꯝ ꯂꯣꯦ ꯍꯩꯕ ꯃꯤꯗꯗꯤ ꯍꯩꯈ꯭ꯔꯕ ꯃꯤꯅꯗꯤ ꯂꯥꯏꯔꯝꯗꯣꯏꯅꯤ ꯍꯩꯇꯕꯈꯣꯏꯗꯗꯤ ꯂꯣꯗ
ꯎꯝ
ꯑ
ꯎꯝ ꯍꯥꯏ ꯁ꯭ꯀꯨꯜ ꯃꯇꯝꯗꯨꯗ ꯃꯩꯇꯩ ꯃꯤ ꯄꯥꯏꯗꯕꯒꯤ ꯈꯪꯗꯦ
ꯎꯝ ꯁ꯭ꯀꯨꯜ ꯃꯇꯝꯁꯨ ꯀꯩꯅꯣꯝꯐ ꯍꯣꯡ ꯆ ꯄꯥꯏꯕꯅꯤꯅ ꯀ꯭ꯂꯥꯁ ꯑꯦꯠ ꯐꯥꯎ ꯐꯕꯗ ꯀꯝ ꯑꯦꯠ ꯁꯚꯦꯟ ꯁꯚꯦꯟ ꯐꯥꯎꯕ ꯑꯣꯏꯔꯝ ꯃꯥꯜꯂꯦ ꯑꯩꯈꯣꯏ ꯄꯥꯏꯜꯗ ꯎꯝ ꯁꯚꯦꯟ ꯊꯥꯎꯕꯅꯦ
ꯑꯩꯈꯣꯏ ꯀ꯭ꯂꯥꯁ ꯁꯚꯦꯟ ꯁꯚꯦꯟ ꯑꯩ ꯐꯥꯎꯅꯦ ꯑꯗꯨ ꯄꯥꯏꯕ ꯑꯗꯨꯗꯣ ꯃꯩꯇꯩ ꯃꯌꯦꯛꯁꯨꯅꯗꯤꯦ ꯕꯦꯡꯒꯂꯤ ꯕꯦꯡꯒꯂꯤ ꯍꯥꯏꯕ꯭ꯔꯥ
ꯑꯥ ꯕꯒꯂꯤ
ꯑ ꯑꯗꯨꯗꯣ ꯄꯥꯏꯕꯒꯤ
ꯑ ꯊꯩꯅꯦ ꯦꯡꯒꯣꯂꯤꯗꯤ ꯄꯥꯕ ꯊ ꯈꯔꯗꯦ
ꯈꯔ ꯈꯔ ꯇꯧꯕꯅꯦ ꯑꯗꯨꯕꯨ ꯆꯍꯤ ꯃꯉꯥꯒꯨꯝꯕ
ꯍ ꯍ ꯑꯁ ꯅꯨꯡꯉꯑ ꯑꯩꯗꯤ ꯕꯦꯡꯒꯣꯂꯤꯕꯨꯗꯤ ꯄꯥꯕ ꯊꯣꯛꯇꯦ ꯄꯥꯕꯗꯤ ꯌꯥꯝ ꯊꯣꯛꯅꯤꯡꯕ ꯕꯦꯡꯒꯣꯂꯤꯗ ꯑꯗꯨꯒ ꯄꯥꯕ ꯊꯣꯛꯄꯦ ꯍꯥꯏꯕꯨꯗꯤ ꯃꯌꯥꯝ ꯍꯩꯅꯤꯡꯕ ꯍꯩꯇꯕꯣꯏꯒꯤ ꯃꯥꯅꯦ ꯍꯩꯌꯣ ꯌꯥꯗ ꯋꯥꯟ
ꯃꯩꯇꯩ ꯃꯌꯦꯛꯅ ꯂꯥꯏꯕ꯭ꯔꯥ ꯕꯦꯡꯒꯂꯤꯅ ꯂꯥꯏꯕ꯭ꯔꯥ ꯈꯪꯗꯦ
ꯎꯝ ꯑꯗꯨꯃꯗꯤ ꯈꯪꯗ꯭ꯔꯦ ꯑꯗꯨꯕꯨꯀꯣ ꯃꯌꯦꯛꯇꯗꯤ ꯑꯗꯨꯝ ꯍꯤꯟꯗꯤꯒ ꯃꯅꯤꯄꯨꯔꯤꯒ ꯍꯥꯏꯔꯗꯤꯀꯣ ꯃꯅꯤꯄꯨꯔꯤꯅꯗꯤ ꯈꯔ ꯂꯥꯏꯏ ꯍꯤꯟꯗꯤꯗ ꯑꯃꯨꯛ ꯑꯀꯔ ꯏꯀꯥꯔ ꯍꯥꯞꯄ ꯀꯥꯟꯗ ꯌꯥꯝ ꯈꯦꯠꯅꯕ ꯃꯌꯥꯝ ꯂꯩꯌꯦꯅ ꯀꯗꯤ ꯃꯅꯤ ꯄꯨꯔꯤꯁꯨ ꯂꯩꯔꯦ ꯂꯩꯔꯒꯁꯨ ꯃꯣꯏꯅ ꯈꯤꯇꯪ ꯂꯥꯏꯌꯦꯕ ꯈꯣꯟꯊꯣꯛꯇꯣ ꯀꯣꯏ ꯀꯩꯅꯣ ꯏꯂꯤꯁ ꯏꯪꯂꯤꯁ ꯀꯤꯒꯨꯝꯕꯒꯤꯞ ꯑꯗꯨꯃꯥꯏꯅ ꯑꯣꯏꯌꯦꯕ
ꯎꯝ
ꯑꯗꯨꯗꯒꯤ ꯍꯤꯟꯗꯤꯁꯦ ꯍꯣꯏ ꯄꯥꯕꯗ ꯑꯗꯨ ꯃꯌꯦꯛ ꯁꯥꯖꯤꯟ ꯁꯥꯖꯤꯜꯂꯒꯗꯤ ꯄꯥꯕꯗꯤ ꯊꯣꯛꯄ ꯄꯨꯂꯞꯣꯏꯅ ꯁ ꯕꯔꯦꯡ ꯕꯔꯦꯡ ꯂꯥꯎꯅ ꯄꯥꯝꯕꯗꯨꯗ ꯊꯣꯛꯇꯕꯒꯤ ꯋꯥꯅꯤꯗ ꯃꯌꯦꯛꯁꯨ ꯈꯪꯗꯕ ꯈꯔ ꯌꯥꯎꯕꯒ
ꯎꯝ
ꯅꯣꯏ ꯆꯅ ꯀꯌꯥꯁꯕ꯭ꯔꯥ
ꯑꯩ ꯃꯉꯥ ꯁꯨꯔꯦ
ꯑꯣ ꯅꯪ ꯀꯌꯥꯁꯕ ꯇꯣꯝꯕꯦ
ꯅꯠꯇ ꯑꯩꯅ ꯑꯍꯨꯝ
ꯑꯥ ꯎꯝ ꯑ ꯅꯌꯨꯝ ꯄꯥꯟꯕ ꯌꯥꯎꯈ꯭ꯔꯥ
ꯏꯆꯦ ꯏꯆꯦ ꯑꯅꯤ ꯂꯩꯌꯦꯕ ꯑꯗꯣ ꯏꯆꯦ ꯑꯍꯟ ꯅꯠꯇꯕ ꯏꯦ ꯑꯍꯟꯒ ꯏꯕꯥꯅꯤꯒꯤ ꯃꯔꯛꯇ ꯂꯩꯕꯗꯣ ꯍꯧꯖꯤꯛꯀꯅꯤꯝ ꯄꯥꯜꯂꯦ
ꯑꯩꯖ ꯑꯣꯈ꯭ꯔꯥꯡ
ꯍꯥꯥ
ꯃꯊꯆꯥ ꯌꯥꯎꯈ꯭ꯔꯕꯣ
ꯌꯥꯎꯗ꯭ꯔꯦ ꯍꯧꯖꯤꯛꯀꯥꯟꯗ ꯌꯨꯝ ꯖꯨꯟ ꯖꯨꯟꯒꯤ ꯊꯥꯗ ꯌꯨꯝ ꯄꯥꯟꯕꯅ ꯉꯥꯏꯔꯤ
ꯑꯣ ꯑꯣ ꯑꯣ ꯍꯟꯗꯛ ꯄꯥꯟꯕꯒ
ꯑꯥ
ꯅꯣꯏꯗꯤꯆꯦ ꯃꯤ ꯀꯌꯥ
ꯑꯩꯈꯣꯏꯗꯤ ꯑꯍꯨꯝ ꯁꯨꯔꯦ ꯏꯌꯥꯝꯕ ꯑꯃꯒ ꯏꯌꯥꯝꯕꯒꯤ ꯃꯊꯪꯗ ꯑꯩ ꯑꯩꯒꯤ ꯃꯇꯨꯡꯗ ꯏꯅꯥꯎꯅꯨꯄꯤ ꯑꯃ ꯂꯩꯑꯦ
ꯑꯣ ꯃꯤ ꯌꯥꯝ ꯆꯁꯦ
ꯍ ꯌꯥꯝꯗꯦꯈꯖꯦ
ꯂꯣꯏ ꯆ ꯍꯔ ꯃꯅꯤ ꯔꯗꯤ ꯄ ꯈ ꯃꯩ ꯆꯥꯔꯕꯤ
ꯐꯥ꯭ꯔꯦ ꯏꯟꯅ ꯄ ꯑꯗꯨ ꯑꯁ ꯂꯩꯁꯥꯕꯤ ꯐꯥꯈ꯭ꯔꯦ ꯏꯅꯥꯎꯅꯨꯄꯤꯅ ꯂꯩꯁꯥꯕꯤ ꯐꯥꯔꯛꯄꯁꯤꯗꯤꯀꯣ ꯊꯥꯍꯟꯅꯤꯡꯗꯕꯗꯣ ꯑꯉꯥꯡ ꯑꯣꯏꯔ ꯑꯗꯨꯝ ꯂꯩꯍꯟꯅꯤꯡꯕꯗꯣ ꯍꯥꯏꯗꯤ ꯎꯝ ꯂꯩꯃꯤꯟꯅꯕ ꯍꯥꯏꯕꯁꯤꯗꯕꯨ ꯅꯨꯄꯤ ꯃꯁꯦꯜꯅ ꯍꯦꯟꯅ ꯑꯗꯨꯝ ꯂꯩꯗꯅ ꯌꯨꯝ ꯄꯥꯟꯈ꯭ꯔꯗꯤ ꯑꯃꯨꯛ ꯀꯥꯏꯅꯒꯗ꯭ꯔꯥ ꯀꯥꯏꯅꯕꯒꯤ ꯅꯨꯡꯉꯥꯏꯇꯕꯗꯣ ꯑꯗꯩ ꯑꯁ ꯑꯩꯅ ꯑꯩꯉꯣꯟꯗꯒꯤ ꯒꯤ ꯍꯥꯟꯅ ꯆꯠꯈꯤꯗꯣꯏꯔ ꯀꯣ ꯍꯥꯏꯔꯒ ꯃꯤꯅꯁꯨ ꯂꯛꯅꯕ ꯑꯩꯅꯁꯨ ꯍꯥꯏꯂꯛꯅꯕ ꯍꯅ ꯁꯥꯕꯁꯤꯗꯤ
ꯍꯧꯖꯤꯛꯀꯥꯟꯗꯤ ꯑꯉꯥꯡꯅ ꯀꯩꯅꯣ ꯍꯥꯟꯅ ꯌꯨꯝ ꯄꯥꯟꯕꯕ
ꯑꯗꯨꯒꯤ ꯑꯩꯅ ꯄꯥꯈꯠ
ꯎꯝ ꯆꯖꯤꯁꯦ ꯇꯨꯃꯥꯏ ꯇ ꯑꯣꯏ
ꯂꯥꯡꯊꯥꯡ ꯇꯧꯕꯅꯕꯨꯣ ꯅꯪ ꯀꯩꯅꯣ ꯇꯧꯅꯤꯡꯉꯦ ꯃꯇꯝ ꯋꯥꯠꯂꯤ ꯈꯣꯠꯂꯤ ꯍꯥꯏꯔꯒ ꯑꯗꯨꯝ ꯉꯥꯡꯕꯅꯤꯅ ꯁꯪꯕ ꯑꯗꯣ ꯃꯥꯗꯤ ꯃꯁꯝ ꯌꯥꯝ ꯁꯥꯡꯅ ꯈꯥꯛꯄꯅꯦꯕ ꯑꯗꯨꯅ ꯁꯝꯅꯛꯗꯣ ꯁꯝ ꯍꯥꯏꯔꯤꯁꯤꯗꯤ ꯁꯝꯅ ꯏꯔꯥꯡꯁꯨ ꯄꯨꯕꯅꯦ ꯈꯣꯠꯄꯅꯦꯅ ꯍꯥꯏꯔꯒꯀꯣ ꯁꯝ ꯁꯥꯡꯕꯁ ꯑꯗꯨꯝ ꯍꯥꯏꯗꯤ ꯁꯝ ꯁꯥꯡꯕ ꯍꯥꯏꯔꯒꯕꯨ ꯅꯨꯄꯤꯒꯤ ꯒꯨꯟꯅꯦꯗꯅ ꯑꯃꯒꯨꯟꯅꯦꯗꯅ ꯑꯃ ꯍꯥꯏ ꯊꯃꯅ ꯍ ꯏꯔꯥꯡ ꯌꯥꯝ ꯄꯨꯒꯅꯨ ꯈꯣꯠꯀꯅꯣ ꯍꯥꯏꯔꯒ ꯅꯍꯥꯟ ꯀꯛꯀꯦ ꯇꯥꯔꯝꯃꯒ ꯄꯇ ꯆꯠꯄ ꯅꯍꯥꯟꯈ꯭ꯔꯦ ꯑꯩꯁꯨ ꯑꯗꯨꯗꯤ ꯃꯥ ꯀꯛꯍꯧꯗ꯭ꯔꯦ
ꯁꯝꯂꯥꯡꯕꯗꯤ ꯐꯖꯩ ꯀ ꯑꯩꯒꯤꯗꯤ
ꯍꯣꯏ ꯐꯖꯕꯅꯦꯕ ꯐꯖꯕꯕꯨꯗꯤ ꯑꯗꯣ ꯑꯃꯨꯛ ꯍꯥꯏꯗꯤ ꯑꯗꯨꯝ ꯂꯩꯗꯅ ꯃꯤ ꯃꯤꯒꯤ ꯋꯥꯈꯜ ꯃꯤ ꯃꯤꯒꯤ ꯋꯥ ꯀꯜꯂ ꯍꯥꯏꯁꯤꯦꯅꯤꯗ
ꯖꯩꯦ ꯑꯗꯨ ꯃꯃꯤꯅ ꯀꯩꯅꯣ ꯁꯤꯁꯤ ꯁꯤꯗ ꯂꯩꯕ ꯎꯝ ꯃꯤꯁꯤꯡꯁ ꯁꯝ ꯁꯥꯡꯕꯗ ꯌꯥꯝ ꯄꯥꯝꯕ ꯌꯥꯝ ꯉꯥꯎꯗꯦꯕ
ꯍꯣꯏ ꯑ ꯌꯥꯝꯕ ꯁꯊꯥ ꯄꯥꯝꯅꯩ ꯑꯩꯗꯤ ꯁꯝ ꯇꯦꯝꯕꯅ ꯄꯥꯝꯃꯦ ꯍꯥꯏꯗꯤ ꯁꯝ ꯁꯥꯡꯕꯕꯁꯤꯀꯣ ꯁꯝꯅ ꯐꯖꯕ ꯑꯣꯏꯔꯒꯗꯤ ꯐꯕ ꯑꯩꯈꯣꯏꯒꯤ ꯁꯝꯁꯤꯗꯤ ꯀ ꯗꯥꯏꯗꯒꯤ ꯆꯤꯟꯖꯥꯛꯀꯤ ꯃꯁ ꯆꯤꯟꯖꯥꯛꯀꯤꯁ ꯁꯝꯣꯏꯕꯁꯤꯗ ꯁꯝ ꯇꯦꯜꯂꯗꯤ ꯑꯃꯨꯛ ꯍꯥꯏꯗꯤ ꯀꯔꯤ ꯍꯥꯏꯒ꯭ꯔꯥ ꯊꯦꯛꯁꯨ ꯊꯦꯛꯀꯠꯂꯦꯅ ꯑꯃꯨꯛ ꯍꯥꯏꯗꯤ ꯇꯤꯡꯗꯕꯒꯤ ꯈꯣꯏ ꯈꯣꯏ ꯈꯣꯏꯔꯒ ꯑꯗꯨꯁꯨ ꯑꯃꯨꯛ ꯇꯟꯕ ꯑꯗꯨ ꯑꯗꯨ ꯑꯣꯏꯔꯁꯨ ꯑꯃꯨꯛ ꯇꯦꯟꯕꯁꯤꯅ ꯑꯃꯨꯛ ꯄꯥꯝꯕ ꯁꯥꯡꯕꯁꯤꯅ ꯑꯃꯨ ꯌꯥꯝ ꯋꯥꯏ ꯆꯤꯜꯍꯟꯕꯗꯣ
ꯎꯝ ꯑꯩ ꯁꯝꯁꯨꯨ ꯐꯗꯦ ꯑꯗꯨꯕꯨ ꯌꯥꯝ ꯁꯥꯡꯅꯤꯡꯉꯦ ꯍꯧꯖꯤꯛꯀꯥꯟꯁꯦ
ꯑꯦꯝ ꯁꯝ ꯊꯥꯡꯕꯅꯗꯤ ꯐꯖꯕꯅꯤꯗ ꯅꯨꯄꯤꯁꯦ ꯒꯨꯟ ꯍꯥꯏꯔꯗꯤ ꯁꯝ ꯁꯥꯡꯕꯗ ꯂꯩꯔꯦ ꯁꯁ
ꯎꯝ
ꯎꯝ
ꯑ
ꯍꯧꯁ ꯍꯣꯁꯄꯤꯇꯥꯜꯗ ꯃꯤ ꯀꯅꯥ ꯃꯤ ꯀꯌꯥ ꯂꯩ ꯀꯅꯖꯤ
ꯑꯦ ꯑꯩꯈꯣꯏꯒꯤ ꯑꯩꯗꯣ ꯉꯁꯤ ꯀꯨꯝꯅꯤꯡꯉꯥꯏ ꯇꯧꯕꯅꯦꯕ ꯑꯩꯈꯣꯏ ꯃꯥ ꯃꯈ ꯍꯣꯏ ꯂꯥꯛꯄꯒꯤꯀꯣ ꯉꯔꯥꯡ ꯃꯈꯣꯏ ꯂꯥꯛꯄꯅꯦꯕ ꯑꯗꯨꯒꯤ ꯑꯩꯗꯣ ꯉꯁꯤ ꯀꯨꯝꯒ ꯇꯧꯔꯒ ꯑꯃꯨꯛ ꯑꯩꯁꯨ ꯑꯜꯇ꯭ꯔ ꯁꯥꯎꯟ ꯈꯨꯔꯤ ꯈꯔꯗ ꯈꯔ ꯌꯦꯡꯊꯣꯛꯄꯅ ꯐꯩꯌꯦ ꯍꯥꯏꯔꯒ ꯑꯩꯁꯦ ꯂꯩꯍꯧꯕꯅꯦꯕ ꯂꯩꯔꯒ ꯑꯃꯨꯛ ꯑꯩꯒꯤ ꯑꯙꯥꯔ ꯂꯤꯡ ꯇꯧꯕ ꯅꯝꯕꯔꯗꯣ ꯑꯁꯣꯝ ꯅꯥꯀꯟ ꯌꯨꯝꯗ ꯂꯩꯍꯧꯈ꯭ꯔꯕ ꯑꯗꯨꯗꯤ ꯐꯣꯟ ꯇꯧꯔꯁꯨ ꯀꯥꯏꯅ ꯄꯥꯏꯈꯠꯂꯛꯇ꯭ꯔꯦ ꯑꯗꯨꯒꯤ ꯀꯩꯅꯣ ꯇꯧꯔꯤ ꯗꯨꯀꯥꯟ ꯀꯩꯀꯥ ꯂꯧꯔꯤꯣꯒꯤ ꯃꯇꯝꯗꯨ ꯍꯦꯖꯕꯗꯤꯗ꯭ꯔꯦ
ꯎ ꯎ
ꯑꯦ ꯃꯄꯥꯟꯗ ꯍꯧꯖꯤꯛꯇꯤ ꯃꯄꯥꯟꯗ ꯐꯝꯍꯜꯂꯑꯦ ꯌꯨꯝꯗꯁꯨ ꯆꯠꯅꯤꯡꯉꯦ ꯨꯝꯁꯤꯠ ꯐꯥꯔꯛꯇ꯭ꯔꯕꯅꯤꯅ ꯃꯤꯠꯊꯨꯝꯅꯤ ꯃꯔꯤꯅꯤ ꯇꯨꯝꯃꯛꯇꯕꯁꯤꯗꯤ ꯁꯤꯒꯗꯔꯦ
ꯍꯨꯝ ꯆꯔꯔꯕꯣꯅꯪ
ꯑꯥ ꯍꯣꯏ
ꯎ ꯑꯗꯨ ꯂꯥꯏꯌꯦꯡꯕꯗꯤ ꯂꯥꯏꯌꯦꯡꯕꯤꯗ꯭ꯔꯤꯕꯔꯤꯕꯣ ꯍꯧꯖꯤꯛꯐꯥꯎ
ꯂꯥꯏꯌꯦꯡꯉꯤ ꯍꯧꯖꯤꯛꯀꯥꯟꯅ ꯃꯥꯗꯣ ꯅꯍꯥꯟꯗꯤ ꯀꯩꯅꯣꯗ ꯀꯦꯖꯨꯋꯦꯜꯇꯤꯗ ꯂꯩꯔꯝꯕꯅꯦ ꯀꯦꯖꯨꯋꯦꯜꯇꯤ ꯂꯩꯕꯗꯣ ꯍꯤꯗꯥꯛ ꯀꯔꯤ ꯀꯔꯥ ꯀꯥꯞꯄꯒ ꯅꯨꯃꯤꯠ ꯅꯤꯅꯤ ꯂꯩꯔꯝꯃꯦ ꯑꯗꯨꯒ ꯑꯃꯨꯛ ꯉꯔꯥꯡ ꯉꯔꯥꯡ ꯀꯩꯅꯣꯗ ꯑꯦꯋꯥꯔꯠꯇ ꯑꯃꯨꯛ ꯁꯤꯟꯈ꯭ꯔꯦ ꯆꯁ ꯄꯗ ꯕꯔꯤꯁꯟ ꯍꯗ ꯍꯧꯖꯤꯛꯇꯤ ꯈꯔꯗꯤ ꯀꯟꯈꯠꯈ꯭ꯔꯦꯗꯃ ꯃꯥꯕꯨ ꯁꯥꯗꯤ ꯆꯥ ꯎꯝ ꯃꯍꯧꯁꯥꯗꯤ ꯆꯥꯛꯁꯨ ꯆ ꯁꯨꯡꯅ ꯌꯥꯗꯕꯅꯦ ꯑꯗꯨꯝ ꯈꯔ ꯆꯥꯔꯒ ꯑꯗꯨꯝ ꯇꯣꯛꯄꯗꯣ ꯑꯗꯨꯕꯨꯗꯤ ꯀꯩꯅꯣ ꯑꯣꯏꯕꯒꯤꯅꯦꯕ ꯑꯩꯈꯣꯏ ꯒ꯭ꯁꯇ꯭ꯔꯤꯛ ꯐꯣꯝ ꯇꯧꯔꯣꯏꯀꯣ ꯆꯀꯥꯥꯎꯒꯦꯖ ꯆꯥꯛ ꯆꯥꯅꯤꯡꯗꯕꯅꯦ ꯑꯣ ꯍꯟꯗꯛꯇꯤ ꯈꯔ ꯆꯥꯈ꯭ꯔꯦ ꯃꯥ ꯑꯗꯨ ꯆꯥꯕꯒꯤ ꯁꯨ ꯈꯔ ꯀꯟꯈꯠꯄꯅꯤ ꯅꯠꯇ꯭ꯔꯗꯤ ꯑꯁ
ꯍꯣꯏ ꯇꯄꯅ ꯐꯔ ꯀꯅꯤꯗ ꯅꯣꯏ ꯕꯕꯣ ꯍꯥꯏꯁꯤꯕꯨ ꯌꯥꯝ ꯑꯍꯜ ꯑꯣꯏ ꯂꯕꯣ
ꯑꯥ ꯌꯥꯝ ꯍꯥꯟ ꯑꯣꯏꯗꯦꯗ ꯆꯍꯤ ꯁꯤꯛꯁꯇꯤ ꯁꯤꯛꯁ ꯈꯛꯇ ꯉꯥꯏꯔꯤꯦꯗ
ꯑꯣ ꯎꯝ
ꯌꯥꯝꯎꯀꯔ ꯅꯅꯕꯨꯗꯤ ꯑꯣꯏꯏꯖ
ꯍꯥꯥ
ꯂꯩꯁꯥꯔꯤꯉꯩ ꯃꯇꯝꯒꯨꯝꯕꯗ ꯑꯍꯥꯟꯅ ꯊꯥꯏꯅꯒꯤ ꯃꯤꯅꯤꯅ ꯕꯦꯔꯤꯒꯨꯝꯕ ꯊꯛꯄꯗ ꯑꯗꯨꯒꯤꯅꯦꯕ ꯂꯩꯁꯥꯔꯤꯉꯩꯗ ꯍꯨꯔꯥꯟ ꯍꯨꯔꯥꯟ ꯊꯛꯄ ꯍꯥꯏꯗꯤ ꯃꯣꯏ ꯃꯇꯝꯗꯨꯗꯤ ꯑꯗꯨꯝ ꯑꯌꯥꯝꯕ ꯑꯗꯨꯝ ꯊꯛꯅꯩꯗꯅ ꯂꯩꯁꯥꯕꯤ ꯑꯣꯏ